ꯑꯥꯎ
ꯍꯜꯂꯣ
ꯀꯩꯅꯣ ꯑꯩꯅ ꯀꯩꯅꯣ ꯋꯥꯆꯦꯞꯇ ꯍꯥꯏꯕꯗ‌ꯣ ꯅꯪ ꯈꯪꯗ꯭ꯔꯦ
ꯀꯩꯅ‌ꯣꯅꯦ ꯀꯔꯤꯅ‌ꯣꯅ‌ꯦ ꯈꯪꯉꯤꯅꯦ ꯀꯩꯅꯣ ꯀꯩꯁꯨ ꯀꯥꯏꯗꯦ ꯀꯩꯅꯣ
ꯑꯁ ꯄꯨꯡꯁ‌ꯦ ꯑꯥ ꯇꯥꯔ‌ꯦꯅꯦ
ꯄꯨꯡ ꯇꯔꯥ ꯍꯦꯜꯂꯝꯒꯅꯤ
ꯀꯩꯗꯧꯔꯤꯅꯣ
ꯀꯩꯗꯧꯔꯨꯅꯤ ꯕꯣꯜꯁꯨ ꯂꯩꯇꯕꯅꯤꯅ ꯑꯗꯨꯝ
ꯒꯦꯝ ꯁꯥꯟꯅꯁꯤꯔ‌ꯣ ꯑ‌ꯦꯝꯃꯦꯜꯗꯣ
ꯒꯦꯝ ꯁꯥꯟꯅꯗꯦ ꯑꯩꯈꯣꯏ ꯀꯩꯅꯣ ꯂꯩꯅꯦ ꯑꯩꯈꯣꯏꯒꯤ ꯒꯦꯝꯗꯣ ꯀꯩꯅꯣ ꯀꯔꯤꯕ ꯑꯥ ꯄ꯭ꯂꯦ ꯋꯤꯠ ꯐ꯭ꯔꯦꯟꯁ ꯍꯥꯏꯕꯗꯣ
ꯍꯥ
ꯄ꯭ꯂꯦ ꯋꯤꯠ ꯐ꯭ꯔꯦꯟꯁ ꯍꯥꯏꯕꯗꯣ ꯑꯗꯨ ꯂꯩꯕꯅꯤꯅ ꯑꯩ ꯏꯊꯟꯗꯒꯤꯗꯤ ꯑꯗꯨꯝ ꯁ ꯁꯥꯟꯅꯈ꯭ꯔꯦꯕꯀꯣ ꯑ ꯏꯃꯥꯟꯅꯕꯒ ꯁꯥꯟꯅꯕ ꯑꯁ ꯑꯩ ꯁꯥꯟꯅꯕꯗꯨ ꯉꯝꯗ꯭ꯔꯗꯤ ꯀꯩꯅꯣ
ꯌꯥꯝ ꯍꯩꯕ ꯇꯥꯏꯞꯇ
ꯍꯩꯕ ꯇꯥꯏꯞꯇ ꯅꯠꯇꯦ ꯑꯗꯨꯝ ꯍꯩꯔ ꯂꯩꯌꯦ ꯑꯗꯣ
ꯍꯣꯏ ꯍꯣꯏ ꯍꯩꯕꯅꯦ ꯍꯩꯕꯅꯦ ꯍꯩ ꯍꯩꯕꯅꯦ ꯍꯥꯏꯔꯒꯥꯟ ꯅꯪꯒꯤ ꯍꯤꯁꯇ꯭ꯔꯤ ꯆꯪꯕ ꯀꯥꯟꯗ ꯗꯤ ꯐꯤꯠꯈꯛꯇ ꯑꯣꯏꯔꯝꯒꯅꯤ
ꯑꯣꯏꯗꯕ ꯅꯠꯇꯦ ꯑ ꯗꯤꯐꯤꯠꯇꯣ ꯑꯩꯅ ꯆꯥꯒ‌ꯦꯅꯗꯤ ꯆꯥꯕ ꯅꯠꯇꯦꯕ ꯑꯗꯣ ꯑꯩ ꯀꯔꯤ ꯍꯥꯏꯖꯤ ꯔꯥ ꯑꯩꯈꯣꯏ ꯁꯥꯟꯃꯤꯟꯅꯕ ꯇꯤꯝ ꯇꯤꯝꯃꯦꯠꯗ ꯑꯃꯨꯛ ꯇꯥꯏꯅꯅꯤ
ꯑꯁ ꯅ‌ꯣꯏꯖꯦ ꯌꯥꯝ ꯍꯥꯏ ꯍꯩꯔꯝꯒꯗ꯭ꯔꯥ ꯍꯥꯏꯅ ꯇꯤꯃꯦꯠ ꯑꯗꯨꯝ ꯑꯩꯈꯣꯏ ꯁꯥꯟꯅꯕꯀꯥꯟꯗ ꯉꯝꯒꯗ꯭ꯔꯥ ꯍꯥꯏꯔꯒ ꯑꯗꯨꯝ ꯄ‌ꯣꯔ‌ꯦꯅꯦ ꯀꯩꯅꯣ ꯈꯪꯗꯦ ꯅꯣꯏ ꯍꯩꯇꯕꯒꯤ ꯃꯥꯜꯂꯦ
ꯅꯪ ꯈ꯭ꯔ ꯄꯪꯕꯩꯅ‌ꯦꯗꯣ ꯑꯩꯗꯤ ꯌꯥꯗꯦꯕ
ꯁꯥꯟꯅꯗ꯭ꯔꯦ ꯑꯩꯖꯨ ꯉꯁꯥꯏ ꯉꯁꯥꯏ ꯆꯪꯂꯝꯃꯦ ꯁꯥꯟ ꯅꯥꯗ‌ꯦ ꯗꯨ ꯑꯣꯏꯔꯁꯨ ꯑꯁ ꯏꯟꯇꯔꯦꯁ ꯌꯥꯎꯗꯕ ꯍꯥꯏꯕꯗꯤ ꯁꯥꯟꯅꯕ ꯃꯤꯗꯣ ꯐꯖꯅ ꯀꯩ ꯍꯥꯏꯁꯤꯔꯥ ꯁꯅꯕ ꯃ ꯍꯩꯕ ꯃꯤꯒ ꯑꯗꯨꯝ ꯁꯥꯟꯅꯃꯤꯟꯅꯔꯗꯤ ꯅꯨꯡꯉꯥꯏꯕ ꯅꯠꯇ꯭ꯔꯒ ꯏꯊꯟꯗ ꯁꯟꯅꯥꯕꯗꯤ ꯇꯟꯕꯥ
ꯍ‌ꯣꯏꯅ‌ꯦ ꯈꯣꯏ ꯈꯣꯏ ꯏꯊꯟꯗ ꯑꯗꯨꯝ ꯁꯥꯟꯅꯔꯗꯤ ꯑꯗꯨꯝ ꯅꯨꯡꯉꯥꯏꯇꯦꯅꯤ ꯃꯤ ꯈꯔ ꯌꯥꯝꯃꯗꯤ ꯗꯨꯝ ꯅꯨꯡꯉꯥꯏꯌꯦꯕ
ꯎꯝ ꯍꯣꯏ ꯒ꯭ꯔꯨꯞ ꯑꯣꯏꯔꯒꯀꯣ꯫
ꯎꯝ ꯀꯩꯗꯧꯔꯤꯅꯣ ꯅꯣꯏꯕꯣ꯫
ꯆꯥꯁꯨ ꯆꯗ꯭ꯔꯦ ꯆꯁꯨ ꯆꯥꯅꯤꯡꯗꯦ꯫ ꯀꯃꯥꯏꯗ
ꯑꯆꯥꯄꯨꯠ ꯆꯥꯔꯤꯔꯣ
ꯑꯆꯥꯄꯣꯠꯁꯤꯁꯨ ꯆꯥꯅꯤꯡꯉꯥꯏ ꯑꯩ ꯑꯃꯨꯛ ꯀꯟꯕ ꯍꯧꯖꯤꯛꯈꯛ ꯕ꯭ꯔꯁ ꯇꯧꯔꯒ ꯂꯩꯕ ꯎ ꯇꯧꯔꯔꯒ ꯐ ꯂꯩꯕ ꯑꯃꯨꯛ ꯆꯥꯁꯤꯔꯥ ꯍꯥꯏꯅ ꯈꯟꯖꯩ ꯑꯆꯥꯄꯣꯠ ꯂꯩꯑꯦ꯫
ꯂꯣꯏꯔꯦꯍꯩ ꯃꯣꯏ ꯃꯤꯒꯤꯗꯤ ꯃꯊꯛ ꯋꯥꯡꯉꯤꯀꯣ꯫
ꯀꯩꯅꯣ
ꯍꯤꯟ ꯍꯤꯡꯕꯒꯤ ꯍꯤꯡꯕꯒꯤ ꯏꯁꯇꯥꯏꯜꯗ ꯃꯊꯛ ꯋꯥꯡꯉꯦꯕ꯫
ꯋ
ꯋꯥꯉꯤ ꯋꯥꯉꯦ
ꯋꯥꯡ ꯑꯃꯒꯤꯅꯦ ꯆꯥꯛ ꯆꯥꯗ꯭ꯔꯒ ꯂꯩꯁꯦ꯫
ꯑꯗꯨꯅꯤ ꯑꯗꯨꯅꯤ ꯆꯥꯛ ꯆꯥꯗꯒ ꯂꯩꯔꯁ ꯃꯊꯧ ꯋꯥꯡꯕꯉꯩꯅꯤ꯫
ꯍꯩ ꯍꯥ ꯆꯥꯒꯅꯤ ꯂꯥꯝꯃꯗꯤ ꯍꯣꯔꯦꯟꯖꯦ ꯈꯪꯗ꯭ꯔꯦ
ꯂꯥꯝꯃꯣꯏꯗ
ꯅꯣꯏꯗꯤ ꯑꯗꯨꯝ ꯗꯨꯝ ꯗꯥꯏꯠ ꯇꯧꯔꯒ ꯑꯗꯨꯝ ꯇꯧꯅ ꯂꯩꯕ ꯌꯥꯏ ꯀꯩꯅꯣ
ꯉꯥꯏꯈꯣꯕ ꯅꯪꯒ ꯉꯁꯥꯏꯗꯣ ꯅꯪ ꯋꯥꯔꯤ ꯁꯥꯕꯤꯒꯦ ꯍꯥꯏꯕ ꯅꯠꯇ꯭ꯔꯣ ꯑꯉꯥꯡ ꯑꯣꯏꯔꯤꯉꯩꯗ ꯑꯗꯨꯃꯥꯏꯅ ꯇꯧꯋꯦ ꯈꯣꯠꯂꯦ ꯌꯥꯝ ꯊꯤꯕꯅꯦ ꯍꯥꯏꯕꯒꯤ ꯋꯥꯔꯤ ꯁꯥꯕꯤꯒꯦ ꯍꯥꯏꯅꯠꯇ꯭ꯔꯣ
ꯍꯣꯏꯅꯦ ꯑꯩ ꯍꯥꯏꯗꯨꯗꯤ ꯉꯁꯥꯏ ꯅꯣꯏ ꯅꯣꯏ ꯂꯩꯀꯥꯏꯗ ꯂꯩꯕ ꯅꯣꯏꯁꯤ ꯂꯝꯕꯤ ꯃꯊꯛꯇꯗ ꯂꯩꯕ ꯅꯨꯄꯥ ꯑꯃꯗꯣ
ꯑꯗꯨ ꯑꯗꯨ ꯅꯨꯄꯥꯁꯨ ꯁꯛ ꯌꯥꯝ ꯇꯥꯈꯠꯂꯦꯕ꯫ ꯅꯠꯇꯦ ꯃꯤ ꯃꯤ ꯏꯔꯨꯔꯒ ꯂꯩꯕꯗꯨ ꯐꯤꯔꯣꯜ ꯄꯥꯏꯔꯒ ꯆꯠꯂꯗꯤ ꯀꯗꯥꯏꯗꯒꯤ ꯁꯥꯎꯅꯤꯡꯉꯣꯏꯗ꯭ꯔꯣꯕ
ꯅꯣꯏ ꯑꯉꯥꯡ ꯑꯣꯏꯕꯒꯤꯅꯤꯀꯣ ꯑꯗꯣ
ꯅꯠꯇꯦ ꯌꯥꯝ ꯑꯉꯥꯡꯗꯤ ꯅꯠꯇ꯭ꯔꯦꯕꯀꯣ ꯑꯗꯨ ꯂꯩꯗꯅ ꯆꯍꯤ ꯇꯔꯥꯃꯔꯤ ꯇꯔꯥꯃꯉꯥ ꯑꯗꯨꯒꯤ ꯃꯇꯝꯗ ꯑꯣꯏꯔꯝꯒꯅꯦꯕ
ꯄꯦꯟꯇꯤ ꯈꯪꯗ ꯍꯥꯥꯎꯔꯒ ꯂꯥꯕ꯫ ꯈꯟꯕꯤꯔꯒꯥ ꯑꯩꯗꯤ ꯅꯣꯛꯅꯤꯡꯕꯅꯤꯗ
ꯑꯗꯨ ꯑꯗꯨꯁꯨ ꯀ ꯕꯥꯁꯤ ꯍꯣꯏ ꯅꯣꯏ ꯂꯩꯀꯥꯏꯗ ꯀꯩ ꯃꯤ ꯑꯃ ꯀꯩꯗꯣꯂꯅꯨꯡ ꯍꯥꯏꯕꯗꯣ ꯈꯪꯕ꯭ꯔꯣ
ꯀꯥꯏ
ꯒꯥꯏꯇꯣꯂꯨꯡ ꯔꯥꯖꯨꯂꯨꯒꯤ ꯃꯄꯥꯗꯣ ꯃꯣꯏ ꯃꯄꯥꯁꯨ ꯅꯍꯥꯟ ꯃꯥꯒꯤ ꯐꯧꯗ ꯑꯈꯣꯏ ꯑꯉꯥꯡ ꯑꯣꯏꯔꯤꯉꯩꯗꯀꯣ꯫
ꯎꯝ
ꯃꯥꯒꯤ ꯐꯧꯗꯣ ꯍꯥꯏꯗꯤ ꯂꯧꯕꯨꯛꯇ ꯆꯠꯄꯒꯤꯀꯣ ꯑꯈꯣꯏ ꯑꯩꯈꯣꯏꯕꯨ ꯐꯨꯕꯅꯦꯕ
ꯐꯖꯅ
ꯑꯁ ꯅꯥ ꯁꯤꯁꯤ ꯅꯥꯁꯤ ꯄꯥꯏꯔꯒꯀꯣ ꯑꯁ
ꯑ ꯀꯩꯅꯣ ꯇꯧꯕꯒꯤ ꯑꯣꯏꯔꯝꯒꯅꯤ ꯂꯧꯕꯕꯨꯛꯇ ꯆꯥꯡꯉꯒ ꯀꯩꯅꯣ ꯁꯥꯟꯅꯥꯕꯒꯤ ꯑꯣꯏꯔꯝꯒꯅꯤ ꯑꯗꯨꯗꯤ
ꯁꯟ ꯁꯥꯟꯅꯕꯗꯤ ꯅꯠꯇꯦꯕ ꯃꯣꯏꯒꯤ ꯃꯥꯒꯤ ꯂꯧꯔꯤꯗ ꯆꯠꯂꯒ ꯂꯩꯕ ꯑꯈꯣꯏꯗꯣ
ꯑꯣ ꯑꯗꯨ ꯅꯣꯏ ꯁꯥꯅꯥꯕꯒꯤ ꯑꯣꯏꯔꯝꯒꯅꯤ ꯍꯥꯏꯅ ꯈꯟꯕꯒꯤ ꯑꯣꯏꯔꯝꯒꯅꯤꯕ
ꯁꯥꯟꯅꯕ ꯅꯠꯇꯦꯅꯦ ꯁꯤ ꯑꯩꯈꯣꯏ ꯁꯤ ꯀꯔꯤ ꯎ ꯇꯣꯔꯦꯟ ꯃꯄꯥꯟꯗꯒꯤ ꯑꯗꯨꯝ ꯂꯥꯛꯄꯅꯦꯕ ꯑꯩꯈꯣꯏ ꯃꯥꯏ ꯂꯧꯔꯤꯗꯒꯤ ꯑꯗꯨꯝ ꯂꯝꯕꯤ ꯑꯃ ꯂꯩꯌꯦꯕ ꯂꯝꯕꯤ ꯁꯝꯕꯀꯣ ꯑꯗꯨꯗ ꯆꯠꯀꯦꯅ ꯂꯥꯛꯄꯅꯦꯕ
ꯑꯗꯨ ꯅꯣꯏꯁꯨ ꯀꯩꯁꯨ ꯍꯥꯏꯗꯦ ꯐꯨꯕ ꯀꯥꯟꯗ ꯑꯩꯈꯣꯏ ꯑꯗꯨꯃꯥꯏꯅ ꯇꯧꯕ ꯅꯠꯇꯦ ꯑꯗꯨꯃꯥꯏꯅ ꯈꯣꯠꯄ ꯅꯠꯇꯦ ꯍꯥꯏꯅ ꯍꯥꯏꯕꯤꯗꯕ꯭ꯔꯅꯦ
ꯆꯦꯟ ꯕꯅꯤꯅꯦ ꯑꯩꯈꯣꯏꯗꯣ ꯃꯥ ꯇꯥꯟ ꯐꯥꯔꯒ ꯀꯩꯅꯣ ꯇꯧꯕꯅꯤꯅꯦ
ꯅꯪꯒꯤ ꯗꯥꯎꯖꯤꯗꯤ ꯌꯥꯏꯍꯦ
ꯑꯗꯨꯅꯤ ꯅꯣꯏ ꯑꯗꯨꯒꯤ ꯑꯗꯨꯒꯤ ꯃꯇꯝꯗ ꯅꯣꯏꯁꯦ ꯑꯉꯥꯡ ꯑꯣꯏꯔꯝꯒꯅꯤꯗ ꯑꯩ ꯈꯟꯕꯗ
ꯑꯦꯁ ꯑꯩꯈꯣꯏꯗꯤ ꯂꯩꯆꯥꯥꯛ ꯅꯨꯨꯕꯤ ꯐꯥꯔꯝꯒꯅꯤ ꯐꯥꯔꯝꯃꯒ ꯆꯥꯔꯖ ꯀꯥꯔꯒ ꯆꯥꯔꯖꯁ ꯏꯁꯩ ꯁꯛꯄ ꯃꯇꯝ ꯑꯣꯏꯔꯝꯒꯅꯤ ꯑꯩꯈꯣꯏꯗꯤ
ꯌꯥꯝ ꯑꯍꯟꯒꯤ ꯇꯥꯏꯞꯇ
ꯑꯍꯟ ꯑꯣꯏꯕꯒꯤ ꯑꯍꯟ ꯍꯥꯏꯕꯅꯦ ꯑꯦ
ꯑꯁ ꯑꯍꯟ ꯌꯥꯝ ꯑꯍꯟ ꯑꯣꯏꯔꯝꯃꯈꯤꯕꯣꯏꯗ
ꯎꯝ
ꯑꯩꯉꯣꯟꯗꯒꯤ ꯆꯍꯤ ꯑꯅꯤ ꯆꯍꯤ ꯑꯅꯤꯒꯨꯝꯕꯗꯤ ꯀꯩꯅꯣ ꯑꯣꯏꯔꯝꯒꯅꯤ ꯑꯉꯥꯡ ꯑꯣꯏꯔꯝꯒꯅꯤ
ꯀꯥꯏꯅ ꯅꯣꯛꯅꯤꯡꯉꯦ ꯆꯍꯤ ꯍꯥꯏꯔꯦ ꯅꯉꯣꯟꯗꯒꯤ ꯑꯩꯁꯦ ꯑꯩꯅ ꯈꯟꯕꯗꯤ ꯍꯧ ꯑꯩꯁꯦ ꯆꯍꯤ ꯑꯃꯒꯨꯝꯕ ꯍꯦꯜꯂꯝ ꯑ ꯑꯍꯟ ꯑꯣꯏꯔꯝꯒꯅꯤ
ꯍꯨꯝ ꯀꯅꯥꯅ ꯇꯥꯛꯂꯛꯄ ꯋꯥꯅꯣ ꯑꯗꯣ
ꯑꯩꯅ ꯑꯗꯨꯝ ꯈꯟꯕꯗꯗꯤꯀꯣ ꯆꯍꯤ ꯑꯅꯤꯒꯨꯝꯕꯗꯤ ꯅꯪꯅ ꯑꯩꯉꯣꯟꯗꯒꯤ ꯑꯉꯥꯡ ꯑꯣꯏꯔꯝꯒꯅꯦꯕ ꯑꯁ ꯊꯥꯖꯗꯦꯅꯦ ꯁꯤꯁꯦ
ꯑꯣ
ꯅꯪꯀꯣ ꯈꯪꯅꯩ ꯍꯥꯏꯕꯁꯦ ꯌꯨꯝꯗ ꯂꯥꯛꯄ ꯀꯥꯟꯗ ꯆꯥꯔꯖꯀꯤ ꯔꯦꯀꯣꯔꯠ ꯂꯩꯕꯅꯦꯕ ꯑꯗꯨꯗ ꯌꯦꯡꯉꯣ
ꯑꯁ ꯆꯠꯇ ꯌꯦꯡꯉꯨ ꯍꯥꯏꯁꯤꯅꯦ ꯌꯦꯡꯗ꯭ꯔꯁꯨ ꯑꯩ ꯈꯪꯉꯤꯅꯤ
ꯌꯦꯡꯉꯒ ꯑꯣ ꯑꯩꯁꯦ ꯂꯥꯜꯂꯝꯃꯦ ꯍꯥꯏꯅꯀꯣ
ꯑꯣ ꯑꯃꯨꯛ ꯃꯥꯞꯅꯤꯕ ꯂꯥꯛꯑꯣ ꯍꯥꯏꯔꯣ
ꯑꯁꯆꯥꯕꯣ ꯌꯥꯎꯔꯒ
ꯍꯣꯏ ꯍꯣꯏ ꯈꯪꯗꯣꯛꯄ ꯃꯇꯝꯗ ꯃꯥꯞꯅꯤꯕ ꯂꯥꯛꯄ ꯇꯥꯔꯦꯅꯦ ꯀꯔꯤꯒꯨꯝꯕ ꯑꯩꯅ ꯑꯍꯟ ꯑꯣꯏꯔꯝꯃꯗꯤ
ꯑꯆꯥꯥꯄꯣꯠ ꯌꯥꯎꯔꯛꯕ
ꯑꯗꯨꯅꯤꯅꯦ ꯑꯩꯅ ꯂꯥꯛꯄ ꯀꯥꯟꯗꯗꯤ ꯑꯆꯥꯄꯣꯠ ꯌꯥꯎꯔꯒ ꯂꯥꯛꯇꯣꯏꯅꯦꯕꯀꯣ
ꯎꯝ
ꯑꯗꯣ ꯀꯔꯤꯒꯨꯝꯕ ꯑꯩꯅ
ꯀꯔꯤꯒꯨꯝꯕ ꯂꯩꯇ꯭ꯔꯦ ꯏ ꯇ ꯀꯔꯤꯒꯨꯝꯕ ꯂꯩꯇ꯭ꯔꯦ
ꯑꯗꯨꯝ ꯍꯥꯏꯕꯅꯤꯅ ꯀꯔꯤꯒꯨꯝꯕ ꯑꯩꯅ ꯑꯍꯟ ꯑꯣꯏꯔꯝꯗꯤ ꯅꯪꯅ ꯀꯩꯅꯣ ꯌꯦꯟ ꯂꯥꯕ ꯑꯃꯗꯨ ꯄꯨꯔꯒꯗꯕ
ꯑꯩꯅ ꯂꯥꯟꯂꯝꯔꯗꯤ ꯍꯣꯏ ꯅꯪꯕꯨ ꯁꯨꯝ ꯃꯞꯅꯤꯡꯅꯤꯡꯉꯥꯏ ꯂꯥꯛꯀꯦ ꯁꯥꯛꯄꯣꯠ ꯌꯥꯎꯔꯒ
ꯎꯝ ꯑꯦ ꯑꯆꯥꯄꯨꯗꯤ ꯌꯧꯔꯛꯄ ꯌꯥꯗꯦꯍꯦ ꯅꯣꯟꯗꯤ ꯌꯦ ꯂꯥꯕ ꯄꯨꯔꯛꯀꯗꯕꯅꯤ
ꯇꯤꯁ ꯌꯦꯅꯦ ꯍꯦꯃꯟꯗ꯭ꯔ ꯅꯪꯁꯦ ꯌꯦ ꯄꯨꯔꯛꯄ ꯉꯝꯒꯗ꯭ꯔꯗꯤꯦ
ꯄꯨꯔꯛꯀꯅꯦ ꯌꯦꯡ ꯈꯛꯇ ꯅꯠꯇꯦꯅꯦ ꯁꯃꯨ ꯐꯥꯎ ꯄꯨꯔꯛꯀꯅꯤ
ꯑꯗꯨꯗꯤ ꯑꯁ ꯑꯩ ꯌꯦꯟ ꯆꯥꯅꯤꯡꯉꯥꯏ ꯈꯪꯅꯤꯍꯦ
ꯀꯔꯤꯒꯨꯝꯕ ꯅꯪꯅ ꯑꯍꯟ ꯑꯣꯏꯔꯝꯃꯕꯀꯣ
ꯎꯝ
ꯑꯁꯤ ꯄꯥꯎꯅꯥ ꯕꯖꯥꯔꯗ ꯂꯩꯕ ꯁꯥꯃꯨꯗꯣ
ꯎꯝ
ꯑꯗꯨ ꯊꯥꯡꯉꯒ ꯅꯣꯅꯦꯐꯥꯎ ꯆꯦꯜꯂ ꯂꯥꯛꯀꯦ
ꯀꯥꯎꯗꯤ ꯀꯥꯎꯅꯀꯣ ꯁꯤ ꯍꯥꯏꯔꯒ
ꯀꯃꯥꯏꯅ ꯀꯧꯗꯣꯏꯅꯣꯅꯦ
ꯀꯥꯎꯗ ꯀꯥꯎꯗꯅꯣ ꯍꯥꯏꯔꯒ ꯑꯦ ꯈꯪꯗꯦ ꯑꯩ ꯑꯗꯨꯃꯥꯏꯅ ꯍꯥꯏꯗꯣꯏꯅꯦ ꯑꯩ ꯍꯥꯏꯔꯛꯀꯅꯤ ꯅꯪꯗꯣ ꯅꯆꯤꯟ ꯊꯤꯔꯒ ꯑꯃꯨꯛ
ꯀꯥꯎꯔꯦ ꯀꯥꯎꯔꯦ ꯀꯥꯎꯔꯦ ꯀꯥꯎꯔꯦ
ꯎ ꯔꯦꯗꯤꯗ ꯂꯩꯔꯝꯃꯨꯀꯣ
ꯅꯪꯒꯤꯅꯦ ꯔꯦꯗꯤꯗ ꯂꯩꯒꯗꯕꯗꯣ ꯏꯇꯥꯎꯕꯤ
ꯅꯪꯅꯦ ꯑꯣꯏꯒꯗꯧꯕ ꯃꯊꯥ ꯁꯥꯕ ꯍꯧꯔꯝꯒꯅꯤ
ꯃꯊꯥ ꯁꯥꯔꯦ ꯍꯨꯃꯥꯡ ꯀꯥꯡꯉꯦ
ꯃꯖꯥ ꯆꯥꯕ ꯍꯧꯔꯝꯅꯤ ꯅꯪꯁꯦ ꯉꯝꯂꯣꯏ ꯍꯥꯏꯕ ꯆꯨꯝꯔꯝꯔꯣꯏ ꯍꯥꯏꯕ ꯈꯟꯕꯒꯤꯦ
ꯎꯝ ꯍꯨꯃꯥꯡ ꯀꯥꯡꯥꯡꯉꯦ ꯅꯪꯃꯨ ꯁꯥꯃꯨ ꯊꯥꯡꯒꯗꯕꯗ ꯍꯨꯃꯥꯡ
ꯅꯪꯅꯦ ꯀꯩꯅꯣ ꯑꯩꯉꯣꯟꯗ ꯍꯥꯏꯔꯛꯏꯅꯦ
ꯑꯗꯨꯅꯦ ꯑꯩꯅꯦ ꯑꯩ ꯊꯥꯡꯒꯗꯗꯣ ꯍꯧꯖꯤꯛ ꯍꯨꯃꯥꯡ ꯀꯥꯡꯕ ꯍꯧꯔꯦꯕ
ꯄ꯭ꯔꯀꯥ ꯐꯖꯅ ꯇꯧꯒ ꯃꯥꯁꯜ ꯁꯥꯎꯅꯤꯡꯉꯥꯏ
ꯑꯁ ꯃ ꯁꯥꯥꯎꯗꯤ ꯍꯥꯏꯅꯣꯍꯦ ꯄꯨꯔꯔꯤ ꯂꯧꯊꯣꯛꯄꯗ ꯁꯔꯨꯛ ꯈꯉ ꯔꯤꯊꯤꯛ ꯔꯣꯁꯟ ꯀꯠꯆꯅꯤ
ꯁ ꯃꯥꯂ ꯋꯥꯒꯅꯦꯦ ꯄꯂ ꯃꯥꯂ ꯋꯥꯒꯔꯦ
ꯑꯩ ꯍꯥꯏꯔꯁꯤꯀꯣ ꯔꯤꯊꯤꯛ ꯔꯣꯁꯟ ꯍꯣꯏ ꯂꯩꯍꯧꯔꯦꯕ
ꯑꯦꯁ ꯂꯩꯍꯔꯦ ꯍꯥꯏꯅ ꯀꯅ ꯌꯥ ꯍ ꯑꯁ ꯊꯤꯔꯨꯁꯟ ꯍꯧꯖꯤꯛꯀꯤꯗꯧꯔꯤ ꯊꯦꯔꯨꯁꯟ ꯅꯪꯉꯣꯟꯗ ꯅꯅꯥꯛꯇ ꯂꯩꯔꯝ꯭ꯔꯗꯤ ꯀꯁꯃ ꯍꯔꯒꯦ ꯍꯥꯏꯅ ꯈꯜꯂꯝꯒꯅꯤ ꯅꯠꯇꯦ ꯅꯠꯇꯦ
ꯁꯤꯔꯤ
ꯑ ꯅꯠꯇ ꯑ ꯄꯣꯁ ꯃꯥꯒꯦꯣ ꯐꯦꯔꯌꯥ
ꯑ
ꯊꯣꯝꯃ꯭ꯔꯒ ꯁꯤꯔꯅꯤ ꯍꯥꯏꯅ ꯇꯧꯔꯒ ꯂꯩꯔꯝꯕꯅꯦꯍꯦ
ꯑꯆꯦ
ꯍ
ꯑꯩꯁꯤ ꯐꯥꯒꯤꯒꯤ ꯇꯥꯏꯞꯇ
ꯐꯥꯒꯤ ꯃꯥꯜꯂꯦ ꯐꯥꯒꯤ ꯇꯧꯕ ꯃꯥꯜꯂꯦ ꯐꯥꯒꯤ ꯐꯖꯅ ꯇꯧꯕ ꯍꯩꯕ ꯃꯥꯜꯂꯦ ꯅꯪꯁꯦ ꯕꯣꯅꯤꯒ ꯀꯅꯥ ꯔꯇꯟ ꯂꯥꯏꯒ ꯃꯣꯏ ꯃꯣꯏꯒ ꯆꯥꯟꯅꯔꯅꯤ ꯅꯪꯁꯦ ꯐꯤꯂꯥꯝ ꯒꯨꯝꯃꯗꯤ
ꯑꯗꯨ ꯑꯗꯨꯏ ꯅꯠꯇꯕ ꯑꯩꯅ ꯑꯩꯅ ꯍꯪꯕꯗꯤ ꯑꯁꯦꯡꯕꯅꯤ ꯀꯩꯅꯣ
ꯀꯥꯏ ꯀꯩꯅꯣ
ꯊꯥꯡꯒꯅꯤ ꯁꯥꯃꯨꯁꯨ ꯊꯥꯡꯒꯅꯤꯀꯣ
ꯁꯃꯨꯗꯨ ꯊꯥꯡꯉꯣ ꯑꯗꯨꯒ ꯍꯧꯗꯣꯡꯁꯨ ꯊꯥꯡꯉꯣ ꯍꯧꯗꯣꯡ ꯑꯁꯪꯕ
ꯍꯧꯗꯣꯡ ꯑꯁꯪꯕ ꯀꯔꯤꯒꯤꯅꯣ ꯍꯧꯗꯣꯡ ꯑꯁꯪꯕꯗꯤ ꯌꯥꯝ ꯂꯩꯅ ꯀꯩꯅꯣ ꯍꯧꯗꯣꯡ ꯑꯃꯨꯕ ꯄꯥꯏꯔ ꯂꯥꯛꯀꯦ ꯅꯪ ꯃꯥꯛ ꯅꯤꯕ ꯅꯨꯃꯤꯠꯇꯣ
ꯎꯝ
ꯑꯗꯨꯗ ꯍꯧꯡ ꯍꯧꯗꯣꯡ ꯑꯃꯨꯕ ꯄꯥꯏꯔ ꯂꯥꯛꯀꯦꯕ
ꯍ ꯍ
ꯑꯃꯨꯕꯗꯤ ꯌꯥꯝ ꯂꯩꯗ ꯑꯗꯨ ꯅꯠꯗꯤ ꯅꯠꯇꯦ ꯍꯧ ꯍꯧꯗꯣꯡ ꯄꯤꯡ ꯀꯂꯔ ꯑ
ꯑꯗꯨ ꯂꯥꯏꯔꯤꯁꯤ ꯍꯧꯗꯣꯡ ꯃꯔꯨꯝ ꯊꯣꯛꯄꯒ ꯄꯨꯔꯛꯀꯦꯁꯦ ꯀꯩꯁꯨ ꯈꯟꯒꯅꯣꯁꯦ
ꯀꯩ ꯍꯥꯏꯕ
ꯍꯧꯗꯣꯡ ꯃꯔꯨꯝ ꯊꯣꯛꯄ
ꯃꯔꯣꯝ ꯊꯣꯛꯕ ꯍꯥꯣꯁꯦ ꯀꯩꯅꯣ ꯑꯩ ꯈꯪꯗ꯭ꯔꯦ